ꯍꯂ ꯅꯨꯡꯉꯥꯏꯔꯤꯕꯔꯤꯕꯥꯎ ꯇꯥꯏ ꯇꯥꯏ ꯇꯥꯏ ꯇꯥꯏꯌꯦ
ꯍꯜꯂꯣ
ꯍꯜꯂꯣ
ꯇꯥꯗ꯭ꯔꯦ ꯅꯈꫭꯟ ꯇꯥꯗ꯭ꯔꯦ
ꯅꯪ ꯅꯈꯣꯟꯗꯤ ꯇꯥꯏꯅꯦ
ꯑꯩꯒꯤ ꯈꯣꯟꯗꯤ ꯇꯥꯕ꯭ꯔꯣ
ꯇꯥꯏꯌꯦ ꯇꯥꯏꯌꯦ ꯇꯥꯕ꯭ꯔꯣ ꯍꯧꯖꯤꯛ
ꯍꯜꯂꯣ
ꯍꯜꯂꯣ ꯍꯜꯂꯣ ꯍꯜꯂꯣ ꯇ ꯇꯔꯕ꯭ꯔꯣ
ꯍꯜꯂꯣ
ꯍꯜꯂꯣ
ꯍꯜꯂꯣ
ꯍꯂꯣ ꯇꯕ꯭ꯔꯣ ꯅꯦꯠꯋꯥꯛ ꯈꯔ ꯅꯨꯡꯉꯥꯏꯗꯕ ꯃꯥꯂꯦꯔ ꯑꯩꯒꯤꯔ ꯅꯪꯒꯤꯔ
ꯑꯩꯗꯤ ꯇꯥꯗ꯭ꯔꯦ ꯇꯥꯗ꯭ꯔꯦ ꯇꯥꯗ꯭ꯔꯦ ꯀꯃꯥꯏꯅ ꯇꯧꯕꯖꯥꯠꯅꯣ
ꯈꯪꯗꯦ
ꯇꯥꯗ꯭ꯔꯁꯨ ꯌꯥꯕ꯭ꯔꯣ
ꯌꯥꯏ ꯌꯥꯏ
ꯇꯥꯗ꯭ꯔꯁꯨ ꯌꯥꯔꯕꯣ ꯀꯃꯥꯏꯅ ꯇꯧꯗꯣꯏꯅꯣ
ꯈꯪꯗ꯭ꯔꯅꯦ ꯑꯗꯨꯗꯤ ꯑꯩꯅ ꯅꯠꯇꯦꯀꯣ
ꯍꯥꯏ ꯈꯪꯗ꯭ꯔꯦ ꯑꯩꯁꯨ
ꯀ꯭ꯌꯥꯟ ꯇꯥꯗ꯭ꯔꯦ ꯑꯗꯨꯗꯤ ꯀꯃꯥꯏꯅ ꯇꯧꯒꯅꯤ ꯍꯥꯏꯔꯛꯑꯣ ꯄꯣꯠꯁꯦ ꯂꯣꯏꯁꯤꯜꯂꯁꯤꯔꯣ ꯂꯣꯏ ꯍꯜꯂꯣꯏꯗ꯭ꯔꯣ ꯑꯗꫭ ꯑꯩ ꯑꯩꯒꯤ ꯈꯣꯟ ꯇꯥꯔꯗꯤ ꯍ ꯑꯩ ꯑꯩꯗꯤ ꯑꯗꯨ ꯅꯪꯒꯤ ꯅꯪꯒꯤꯕꯨ ꯄꯣ ꯐꯔꯗꯤ ꯌꯥꯏꯗ ꯀꯩꯁꯨ ꯀꯥꯏꯗꯦꯗ ꯍꯣꯔꯦꯟ ꯅꯪꯒꯤ ꯐꯪꯗ꯭ꯔꯗꯤ ꯍꯥꯏꯕ ꯋꯥꯅꯤ ꯐꯪꯗꯤꯦ ꯐꯪꯒꯗ꯭ꯔꯣ ꯂꯩꯌꯦꯗꯤ ꯍꯥꯏꯗꯤ ꯍꯥꯏꯅ ꯃꯤ ꯈꯔ ꯅꯍꯥꯟꯋꯥꯏꯁꯨ ꯁꯤꯒꯨꯝꯕ ꯑꯃ ꯊꯦꯡꯅꯌꯦꯕꯀꯣ
ꯍꯣꯏ ꯑꯩ ꯑꯩꯁꯨ ꯑꯩꯁꯨ ꯑꯩꯁꯨ ꯑꯗꯨꯃꯥꯏꯅ ꯊꯦꯡꯅ ꯍꯥꯏꯗ
ꯅꯪꯒ ꯆꯞ ꯃꯥꯟꯅꯕ ꯑꯃ ꯊꯦꯡꯅꯩꯌꯦ ꯁꯤꯒꯨꯝꯕꯁꯦ ꯅꯍꯥꯟ ꯑꯗꯨ ꯃꯣꯏꯁꯨ ꯂꯩꯗꯤ ꯂꯩꯌꯦ ꯍꯥꯏꯌꯦ ꯑꯗꯨ ꯀꯃꯥꯏꯅ ꯇꯧꯒꯅꯤ ꯑꯗꯨꯗꯤ ꯀꯃꯥꯏꯅ ꯇꯧꯁꯤꯔꯣ ꯏꯁꯩ ꯁꯛꯂꯛꯄ ꯇꯥꯔꯦꯅꯦ ꯋꯥ ꯉꯥꯡꯕ ꯌꯥꯗꯦ ꯇꯅ
ꯃꯣꯏꯒꯤ ꯃꯣꯏꯒꯤꯅ ꯌꯥꯅꯕ ꯃꯥꯥꯟꯂ
ꯒ꯭ꯌꯥꯟ ꯇꯥꯗ꯭ꯔꯦꯍꯦ ꯁꯤ ꯌꯧꯁꯤꯜꯂꯅꯤ ꯑꯥ ꯑꯥ ꯀꯃꯥꯏꯅ ꯇꯧꯁꯤꯔꯣ ꯏꯁꯩ ꯑꯣꯏꯅ ꯁꯛ ꯆꯠꯄ ꯇꯥꯔꯦ
ꯁ ꯁꯛꯑꯣ ꯁꯛꯑꯣ
ꯇꯥꯗ꯭ꯔꯦ ꯑꯁ ꯑꯩꯁꯦ ꯑꯉꯥꯎꯕꯤꯒ ꯃꯥꯟꯈ꯭ꯔꯤꯗ ꯍꯧꯖꯤꯛꯇꯤꯀꯣ ꯏꯁꯩ ꯑꯣꯏꯅ ꯁ